ꯇꯧꯔꯝꯃꯤꯅꯣ ꯇꯨꯝꯃꯕꯣ
ꯈꯪꯍꯧꯗꯅ ꯐꯨꯠꯀ ꯊꯧꯁꯤꯜꯂꯛꯑꯦꯍꯥ
ꯑꯩ ꯅꯪꯉꯣꯟꯗ ꯃꯦꯁꯦꯁ ꯊꯥꯕꯗꯣ ꯆꯠꯇ꯭ꯔ ꯅꯪ ꯌꯦꯡꯕꯤꯗ꯭ꯔꯕ ꯑꯩꯅ ꯗꯥꯏꯔꯦꯛ ꯇꯧꯔꯛꯑꯕ
ꯀꯩꯕ
ꯑꯩ ꯃꯦꯁꯦꯁ ꯊꯥꯈꯤꯕꯗꯣ ꯅꯪ ꯌꯦꯡꯕꯤꯗ꯭ꯔꯦꯕ ꯀꯣ ꯑꯗꯨꯒꯤ ꯑꯩꯗꯣ ꯇꯨꯝꯅꯤꯡꯈ꯭ꯔꯕꯀꯣ ꯑꯗꯨꯒꯤ ꯑꯩ ꯗꯥꯏꯔꯦꯛ ꯇꯧꯔꯛꯑꯦ ꯀꯔꯤ ꯇꯧꯔꯝꯃꯤꯅꯣ ꯊꯕꯛ ꯀꯩꯀꯥ ꯂꯩꯕ꯭ꯔꯣ
ꯍꯥꯏꯗꯤ ꯆꯥꯛꯇꯣ ꯍꯥꯎꯇꯦꯅ ꯃꯣꯔꯣꯛꯀ ꯇꯣꯠꯂ ꯆꯥꯔꯕꯒꯤ ꯄꯨꯛ ꯅꯥꯔꯦ
ꯃꯣꯔꯣꯛ ꯀꯩꯀꯥ ꯌꯥꯝ ꯆꯥꯁꯤꯟꯒꯟꯗ ꯍꯌꯦꯡ ꯀꯣꯂꯦꯖ ꯀꯩꯀꯥ ꯆꯠꯇꯣꯏꯅꯤꯅ
ꯑꯗꯨ ꯑꯗꯨ ꯅꯪ ꯂꯣꯏꯔꯕꯣ ꯑꯩꯅ ꯑꯔꯣꯏꯕ ꯑꯣꯏꯗꯔꯕꯣ
ꯑꯁ ꯂꯣꯏꯔꯦ ꯁꯤꯅ ꯅꯨꯡꯉꯥꯏꯔꯦꯗ ꯋꯥꯏ ꯆꯪꯉꯤ
ꯑꯩꯁꯤ ꯂꯣꯏꯔꯕ ꯑꯩꯅ ꯂꯣꯏꯔꯕꯣ
ꯑꯥꯎ ꯅꯪ ꯂꯥꯁ ꯄꯤꯁ
ꯑ ꯇꯨꯃꯝ ꯗꯥꯏꯁꯤꯗ ꯍꯥ ꯎ
ꯅꯪꯅꯁꯨ ꯑꯍꯥꯎꯧꯕ ꯅꯪꯅꯁꯨ ꯑꯔꯣꯏꯕ ꯂꯣꯏꯔꯦ
ꯎꯝ ꯌꯥꯔꯦ ꯌꯥꯔꯦ
ꯎꯝ
ꯀꯩ ꯀꯩ ꯃꯊꯦꯜ ꯆꯥꯈ꯭ꯔꯦ ꯉꯁꯤꯗꯤ
ꯑꯥꯂꯨ ꯆꯥꯏꯌꯦ ꯑꯂꯨꯒ ꯌꯦꯔꯨꯝ ꯑꯉꯥꯎꯕꯒ ꯎ
ꯑꯥꯂꯨ ꯍꯥꯎꯋꯦꯗꯨꯗꯤ ꯀꯥꯡꯒꯧꯒꯨꯝꯕ ꯆꯥꯊꯣꯛꯑꯣ ꯑꯥꯂꯨꯗꯤ ꯍꯥꯎꯕꯅꯦ
ꯑꯩꯒꯤ ꯐꯣꯟꯁꯦ ꯏꯃꯥꯗ ꯄꯤꯊꯣꯛꯈ꯭ꯔꯅꯤ ꯑꯩ ꯑꯍꯟꯕ ꯂꯩꯔꯅꯤ
ꯋꯥꯎ ꯄꯥꯎ ꯌꯥꯝ ꯅꯨꯡꯉꯥꯏꯔꯦ
ꯑꯩ ꯐꯣꯟ ꯌꯥꯝ ꯌꯥꯗ꯭ꯔꯦ ꯅꯨꯡꯉꯥꯏꯇ꯭ꯔꯦꯕ ꯌꯥꯝꯅ
ꯅꯪ ꯀꯔꯝ ꯀꯥꯟꯗ ꯂꯩꯗꯨꯏꯕ ꯑꯃꯨꯛꯀ
ꯃꯊꯪ ꯆꯍꯤꯗ
ꯎꯝ ꯀꯣꯏꯅ ꯋꯥꯂꯤꯅ ꯑꯗꯨꯗꯤ
ꯑꯗꯏꯁꯨ ꯅꯨꯡꯉꯥꯏꯊꯣꯛꯏꯅꯦ
ꯀꯔꯝꯕ ꯀꯔꯤ ꯐꯣꯟ ꯑꯣꯏꯅ ꯂꯩꯔꯤꯒꯦ ꯍꯥꯏꯅꯣ
ꯁꯝ ꯁꯨꯡꯑꯣꯅ ꯂꯩꯔꯒꯦ
ꯎꯝ ꯁꯦꯝꯁꯣꯡꯅ ꯐꯔꯦꯗ ꯁꯤꯝꯁꯣꯡ ꯑꯣꯏꯅ ꯂꯩꯊꯣꯛꯑꯣ
ꯄꯤꯒꯦ
ꯑꯩꯗꯣ ꯎꯝ ꯀꯨꯟꯇꯔꯨꯛꯇꯤ ꯄꯤꯕꯅꯦꯕꯀꯣ ꯑꯗꯣ ꯗꯤꯋꯥꯂꯤ ꯀꯩꯀ ꯑꯣꯐꯔ ꯂꯩꯕꯒꯤ ꯎꯝ ꯁꯕꯦꯟꯇꯤꯟꯒ ꯐꯥꯏꯚ ꯍꯟꯗ꯭ꯔꯦꯠꯀꯤꯔ ꯂꯧꯕꯅꯦ
ꯎꯝ ꯎꯝ
ꯑꯩꯒꯤ ꯃꯣꯗꯦꯜꯗꯤ ꯐꯪꯗ꯭ꯔꯦ ꯍꯥꯏꯌꯦ ꯍꯟꯗꯛꯇꯤ
ꯑ
ꯑꯦꯐ ꯑꯦꯐ ꯃꯣꯗꯦꯜꯗꯣꯀꯣ ꯊꯥꯏꯅꯗꯤ ꯌꯥꯝꯅ ꯆꯠꯅꯔꯝꯃꯤ ꯍꯥꯏꯌꯦ ꯑꯁꯤ ꯐꯣꯟꯁꯦ ꯌꯥꯝ ꯐꯥꯎꯔꯝꯃꯤ ꯍꯥꯏꯌꯦ
ꯎꯝ
ꯍꯟꯗꯛꯇꯤ ꯐꯪꯗ꯭ꯔꯦ ꯍꯥꯏ ꯍꯟꯗꯛꯇꯤ ꯑꯦꯒꯨꯝꯕ ꯑꯦꯁ ꯀꯨꯝꯕꯅ ꯈꯔ ꯆꯠꯂꯤ ꯁꯦꯝꯁꯨꯡꯗꯗꯤ ꯑꯩ ꯐꯣꯟꯗꯤ ꯈꯔ ꯃꯣꯏꯅ ꯀꯩꯅꯣ ꯎꯝ ꯑꯇꯣꯞꯄꯁꯤꯡꯅ ꯄꯥꯏꯕꯒ ꯈꯔꯗꯤ ꯄꯤꯛꯑꯦ ꯑꯩꯒꯤꯗꯣ ꯄꯥꯏꯕꯗꯤ ꯅꯨꯡꯉꯥꯏꯌꯦ ꯀꯦꯃꯦꯔꯥ ꯅꯨꯡꯉꯥꯏ ꯀꯦꯃꯦꯔꯥꯒꯨꯝꯕꯁꯨ ꯑꯗꯨꯝ ꯅꯨꯡꯉꯥꯏ
ꯑꯩꯁꯨ
ꯉ ꯅꯪ ꯅꯪ ꯉꯁꯥꯏꯒꯤ ꯑꯃ ꯊꯥꯒꯠꯄꯗꯣ ꯑꯗꯨ ꯅꯨꯄꯥꯗꯣ ꯀꯔꯤ ꯇꯧꯏ ꯍꯥꯏꯕꯅꯣ
ꯑꯩ ꯅꯨꯄꯥꯗꯣ ꯃꯊꯣꯡ ꯆꯥꯗꯕ ꯃꯊꯣꯡꯇꯕ ꯊꯕꯛ ꯈꯔ ꯇꯧꯔꯕꯖꯥꯠꯅꯤ
ꯎꯝ
ꯑꯁ ꯁꯤꯒꯨꯝꯕ ꯅꯨꯄꯥꯁꯨ ꯂꯩꯕ ꯃꯥꯜꯂꯦꯀꯣ
ꯂꯩꯔꯤꯅꯦ
ꯅꯨꯄꯤ ꯀꯌꯥ ꯍꯥꯏꯅꯣ ꯃꯥꯅ ꯇꯧꯏ ꯍꯥꯏꯕꯗꯣ
ꯇꯔꯥ ꯑ ꯅꯨꯄꯤ ꯅꯨꯄꯤ ꯅꯨꯄꯤ ꯇꯔꯨꯛ ꯇꯔꯦꯠꯃꯨꯛ ꯑꯣꯏꯕꯖꯥꯠꯅꯦ
ꯎꯝ ꯑꯗꯣ ꯃꯣꯏ ꯅꯨꯄꯤꯁꯤꯛꯁꯨ ꯀꯩꯅꯣꯅꯦ ꯈꯪꯗꯕ ꯖꯥꯠꯂꯣ
ꯈꯪꯉꯒ ꯍꯥꯏꯗꯣꯛꯄ ꯌꯥꯗꯦ ꯅꯣꯏꯒꯤ ꯐꯣꯇꯣ ꯚꯤꯗꯤꯑꯣ ꯂꯩ ꯑꯗꯨꯃꯥꯏꯅ ꯁꯟꯗꯣꯛꯀꯅꯤ ꯈꯣꯠ ꯄꯅꯤꯅ ꯗꯝꯀꯤ ꯇꯧꯕꯖꯥꯠꯅꯤ
ꯎꯝ ꯑꯇꯣ ꯃꯣꯏꯁꯨ ꯑꯍꯥꯟꯕꯗ ꯈꯪꯉꯝꯗꯤ ꯐꯒꯗꯕꯅꯤꯀꯣ ꯃꯣꯏꯁꯨ
ꯑ
ꯑꯁ ꯑꯗꯨꯒꯨꯝꯕ ꯅꯨꯄꯥꯗꯤ ꯍꯥꯠꯀꯗꯕꯅꯤ
ꯎꯝ ꯑꯗꯨꯒꯤ ꯁꯨꯝ ꯋꯥꯔꯤ ꯆꯥꯏꯊꯣꯛꯅꯕ ꯖꯥꯠꯅꯤ
ꯎꯝ ꯄꯨꯂꯤꯁ ꯀꯩꯀꯥ ꯐꯥꯗ꯭ꯔꯤ ꯝꯥꯜꯂꯦꯀꯣ
ꯐꯥꯒ꯭ꯔꯦꯕꯀꯣ ꯐꯥꯕꯗꯒꯤꯅꯤ ꯍꯧꯖꯤꯛ ꯄꯥꯎ ꯊꯣꯛꯂꯛꯏꯁꯦ
ꯎꯝ
ꯅꯨꯄꯤ ꯑꯃꯅ ꯍꯥꯏꯗꯣꯛꯎꯕ ꯃꯥꯜꯂꯦ ꯄꯨꯂꯤꯁꯇ ꯆꯠꯂꯒ ꯑꯗꯒꯤ ꯑꯇꯣꯞꯄ ꯅꯨꯄꯤꯁꯤꯡꯅ ꯍꯥꯏꯗꯣꯛꯄ ꯉꯝꯖꯗꯕ ꯑꯇꯣꯞꯄ ꯅꯨꯄꯤꯁꯤꯡꯗꯤ ꯑ ꯋꯥꯈꯜꯗꯣ ꯀꯩ ꯍꯥꯏꯅꯤ ꯈꯔ ꯄꯤꯛꯄꯅꯤꯅ ꯑ ꯀꯤꯕꯅꯤꯅ ꯑꯗꯨꯃꯥꯏꯅ ꯑꯗꯨ ꯅꯨꯄꯤ ꯑꯃꯗꯤ ꯍꯥꯏꯗꯣꯛꯎꯕꯒꯤ ꯃꯊꯪ ꯃꯊꯪ ꯑ ꯄꯨꯂꯤꯁꯁꯤꯡꯅ ꯍꯪꯅꯔꯛꯄꯗ ꯊꯣꯛꯂꯛꯄꯅꯦꯕ ꯁꯨꯃꯥꯏꯅ ꯋꯥꯔꯤꯁꯦ
ꯎꯝ ꯎꯝ ꯑꯁ
ꯈꯪꯗꯦꯗꯥ ꯅꯨꯄꯥꯁꯤꯡꯁꯦ ꯄꯨꯔꯥ ꯀꯩꯅꯣꯅꯦ ꯀꯤꯌꯦꯗꯥ
ꯑꯗꯨꯅꯦ ꯍꯟꯗꯛ ꯀꯩꯅꯣ ꯇꯧꯕꯗꯨꯗꯣ ꯅꯣꯏ ꯁꯣꯝꯗꯁꯨ ꯚꯥꯏꯔꯦꯜ ꯀꯟ ꯆꯠꯄ ꯑꯃ ꯂꯩꯗꯥꯏꯅꯦ ꯑꯃ
ꯀꯅꯥꯒꯤ
ꯀꯩꯅꯣꯒꯤꯗꯣ ꯌꯥꯝ ꯃꯨꯛꯕꯥꯡꯒ ꯇꯧꯔꯒ ꯆꯥꯕꯗ
ꯑꯣ ꯑꯣ ꯂꯥꯏꯔꯕ ꯋꯔꯜꯗ ꯑꯣꯏꯔꯝꯅꯤꯀꯣ
ꯑꯦ ꯀꯩꯅꯣꯅꯦ
ꯌꯥꯝ ꯇꯜꯂꯦ ꯑꯗꯨ ꯅꯨꯄꯥꯗꯣ ꯑꯃꯨꯛ ꯁꯦꯡꯗꯣꯛꯈ꯭ꯔꯕꯅꯦ
ꯍꯣꯏꯗ ꯍꯧꯖꯤꯛꯀꯤ ꯃꯇꯝꯗꯕꯨ ꯃꯤꯃꯥꯡ ꯇꯨꯃꯥꯡ ꯈꯪꯗꯅ ꯑꯣ ꯃꯤꯉꯣꯟꯗ ꯄꯨꯡꯉꯥꯡ ꯉꯥꯡꯕꯁꯨ ꯐꯠꯇꯦꯍꯦ
ꯑꯗꯨꯅꯦ
ꯅꯪ ꯅꯩꯔꯦ ꯀꯩꯅꯣ ꯁꯨꯠꯇ ꯑꯗꯨꯗꯤ ꯍꯥꯏꯐꯦꯠ ꯇꯧꯔꯝꯗꯧ ꯃꯥꯜꯂꯤꯕꯣ ꯑꯩꯅ ꯉꯁꯥꯏ ꯇꯨꯝ ꯂꯩꯔꯤꯀꯥꯟ ꯐꯣꯟ ꯃꯨꯠꯂꯤꯀꯥꯟꯗ
ꯑꯁ ꯅꯣꯏ ꯆꯤꯆꯦ ꯑꯃ ꯇꯧꯔꯦ
ꯑꯥ
ꯅꯪꯕꯨ ꯉꯁꯤ ꯑꯅꯤ ꯑꯍꯨꯝ ꯑꯣꯏꯔꯝꯅꯤꯀꯣ ꯃꯔꯤ ꯑꯣꯏꯔꯝꯃꯅꯤꯌꯦ
ꯃꯔꯤ ꯃꯨꯉꯥ ꯁꯨꯔꯛꯑꯕꯅꯦ ꯑꯗꯨꯒ ꯑꯃ ꯑꯁꯤ ꯀꯩꯅꯣ ꯇꯥꯏꯊꯣꯟꯗꯣ
ꯎꯝ
ꯑꯗꯨꯅ ꯑꯍꯨꯝ ꯑꯍꯨꯝ ꯑꯣꯏꯔꯝꯅꯤꯌꯦ ꯑꯅꯤꯔꯥ ꯑꯣꯏꯕꯅꯦ ꯁꯨꯠꯇ ꯇꯧꯔꯤꯅꯦ ꯀꯩꯅꯣ ꯑꯗꯨꯒ ꯍꯧꯖꯤꯛ ꯑꯩꯒ ꯂꯩꯃꯤꯟꯅꯕ ꯑꯃ ꯒꯟꯒꯥꯏꯗꯣ
ꯎꯝ
ꯃꯥꯁꯨ ꯑꯅꯤꯔ ꯑꯍꯨꯝꯔ ꯇꯧꯋꯦ
ꯎꯝ
ꯑꯗꯨꯗꯒꯤ ꯉꯁꯤ ꯂꯩꯕꯏ ꯂꯣꯏꯔ꯭ꯔꯗꯤ ꯌꯥꯗꯦꯅ ꯇꯧꯔꯤꯅꯦ ꯑꯩꯁꯨ
ꯋꯥꯗꯕ꯭ꯔ
ꯊꯕꯛ ꯑꯃ ꯄꯨꯔꯥ ꯂꯩꯕꯗꯧꯅ ꯇꯧꯋꯦꯕꯀꯣ ꯁꯤ ꯂꯣꯏꯗ꯭ꯔꯤꯕꯁꯦ ꯑꯗꯒꯤ ꯂꯣꯏꯈꯤꯕꯅꯁꯨ ꯐꯔꯦꯅ ꯇꯧ ꯈꯜꯂꯨꯕ
ꯑꯨ ꯑꯨ
ꯅꯪꯗꯤ ꯅꯪꯁꯨ ꯅꯨꯡꯉꯥꯏꯔꯕꯅꯤꯀꯣ ꯄꯨꯔꯥ ꯂꯣꯏꯔꯕꯅꯤꯅ
ꯑꯣꯔꯦꯗ ꯑꯩꯗꯤ ꯉꯁꯤ ꯀꯩꯅꯣ ꯃꯔꯤꯈꯛꯅꯤ ꯑꯗꯨꯅ
ꯎꯝ
ꯀꯩꯁꯨ ꯊꯗꯣꯛꯅ ꯂꯩꯇꯦ
ꯑꯁ ꯉꯁꯥꯏ ꯅꯣꯏ ꯆꯦꯛꯒ ꯇꯧꯔꯤꯕꯀꯣ
ꯌꯥꯝ ꯅꯣꯛꯅꯤꯡꯉꯦ
ꯀꯌꯥ ꯉꯥꯛꯇ ꯍꯥꯏꯔꯛꯏꯦ ꯃꯥꯗꯣ
ꯎꯝ ꯑꯩꯒꯤ ꯏꯃꯥꯟꯅꯕꯤꯁꯦ ꯉꯁꯤ ꯊꯕꯛ ꯌꯥꯝ ꯇꯧꯔꯤꯅꯦꯍꯦ
ꯑꯣ ꯑꯁ ꯏꯁꯤꯡꯁꯨ ꯇꯥꯑꯗꯦꯗꯥ
ꯁꯁꯤꯡꯅꯩ ꯔꯣ ꯀꯅꯦꯗꯤ
ꯑꯗꯨꯅꯦ ꯃꯣꯏꯁꯨ ꯏꯁꯤꯡꯅꯤ ꯅꯧꯗꯦ ꯀꯔꯤꯔꯥ ꯈꯪꯗꯦ ꯒ꯭ꯌꯥꯟ ꯇꯥꯗꯦ
ꯀꯩꯗꯧꯗꯣꯏꯅꯣ ꯈꯪꯗꯔꯤ
ꯉꯁꯤꯁꯦ
ꯉꯁꯤꯗꯤ ꯉꯟꯇꯥꯥꯟ ꯇꯨꯝꯊꯣꯛꯇꯣꯏꯔꯣ
ꯉꯟꯇꯥ ꯉꯟꯇꯥꯅ ꯑꯗꯨꯝ ꯇꯨꯝꯃꯤꯗ ꯑꯩꯈꯣꯏ ꯉꯟꯇꯥꯅ ꯇꯨꯝꯕꯁꯦ ꯑꯩꯈꯣꯏꯒꯤ ꯄꯥꯝꯖꯕꯤ
ꯑꯗꯨꯒ ꯊꯦꯡ ꯊꯦꯡ ꯍꯧꯒꯠꯂꯛꯀꯅꯤ ꯑꯃꯨꯛ
ꯑꯁ ꯑꯁ ꯍꯟꯗꯛꯇꯤ ꯈꯔ ꯐꯔꯉꯣ ꯏꯪꯊꯝꯊ ꯆꯪꯉꯛꯅꯕꯗꯅꯦ ꯑꯩꯅ ꯇꯜꯖꯣꯏꯁ ꯇꯟꯗꯣꯏꯁꯦ ꯏꯔꯨ ꯀꯩꯅꯣ ꯅꯣꯡ ꯑꯃ ꯇꯥꯕ ꯃꯇꯝꯗꯣ
ꯎꯝ ꯑꯩꯈꯣꯏ ꯁꯤꯗꯗꯤ ꯅꯣꯡ ꯑꯗꯨ ꯆꯨꯕꯅꯤꯅꯀꯣ ꯀꯩꯝ ꯈꯪꯕꯤꯗꯔꯦꯗꯥ ꯅꯣꯡ ꯆꯨꯔꯁꯨ ꯑꯁꯨ ꯌꯥꯝ ꯂꯥꯞꯄꯗꯣ ꯈꯣꯡꯅ ꯀꯣꯂꯦꯖ ꯆꯠꯂꯛꯦꯅꯤ ꯈꯜꯂꯨ ꯁꯥꯇꯤꯟꯒ ꯇꯧꯔꯒ
ꯎꯝ ꯎꯝ
ꯏꯇꯣꯝ ꯅꯠꯇꯦꯗ ꯑꯗꯨꯕꯨꯗꯤ ꯂꯣꯏꯅꯃꯛ ꯆꯠꯅꯅꯤꯡꯉꯤ ꯉꯥꯛꯇꯅꯤꯀꯣ ꯑꯩ ꯈꯪꯇꯥꯡ ꯋꯥ ꯍꯥꯏꯕ ꯌꯥꯗ ꯁꯥꯠ ꯆꯠ ꯂꯣꯏꯅꯃꯥꯛ
ꯋꯥꯔꯀꯥꯟꯗꯅ ꯋꯥꯔꯀꯥꯟꯗꯅ ꯈꯪꯕꯅꯤꯅ ꯃꯤꯑꯣꯏꯕꯁꯤꯗꯤ
ꯌꯥꯝ ꯋꯥꯏ ꯉꯁꯤꯁꯦ
ꯑꯗꯨꯅꯦ ꯑꯗꯨꯅꯦ ꯑꯤꯁ ꯀꯝ ꯇꯧꯔꯤꯕꯒꯦ ꯁꫭꯝꯕꯨ
ꯍꯧꯖꯤꯛꯇꯤ ꯐꯥꯔꯃꯒ ꯂꯩꯌꯦ ꯐꯥꯝꯃꯒꯜ ꯂꯩꯌꯦ
ꯍꯦꯞꯅꯕ ꯇꯧꯕꯤꯔꯕꯣ ꯑꯣ ꯃꯥꯏ ꯅꯨꯃꯤꯠ ꯇꯥꯔꯕꯣ
ꯇꯥꯗ꯭ꯔꯤꯗ ꯋꯥꯁ ꯔꯨꯝ ꯆꯪꯗꯧ ꯉꯥꯏ ꯋꯥꯁꯔꯨꯝ ꯆꯪꯈꯤꯅꯤ ꯁꯤꯗ ꯑꯣꯏꯔꯒꯀꯣ
ꯎꯝ
ꯑꯗꯨ ꯇꯥꯎꯒ ꯂꯣꯏꯔꯒ ꯇꯨꯝꯈ꯭ꯔꯅꯤ ꯉꯁꯤꯒꯤꯗꯤ
ꯎꯝ ꯌꯥꯝ ꯐꯩꯌꯦ ꯌꯥꯝ ꯐꯌꯦ ꯀꯃꯥꯏꯧ ꯇꯧꯁꯤꯒꯦ
ꯀꯩ ꯍꯥꯏꯕ
ꯍꯌꯦꯡꯅ ꯄꯨꯝꯅꯃꯛ ꯈꯪꯉꯅꯤ ꯅꯪꯒꯤ ꯅꯪꯒꯤ ꯍꯣꯅꯖꯃꯟꯗ
ꯀꯥꯡꯅ ꯍꯌꯦꯡ ꯄꯨꯡ ꯀꯌꯥꯗ ꯌꯦꯡꯕ ꯌꯥꯒꯅꯤ
ꯅꯨꯡꯊꯜ ꯋꯥꯏꯔꯝꯗ
ꯑꯩ ꯅꯨꯡꯊꯤꯜ ꯋꯥꯏꯔꯝꯗ
ꯍꯣꯏ ꯐꯔꯦ ꯊꯕꯛ ꯂꯣꯏ ꯇꯧꯊꯣꯛꯑꯅꯤꯅ ꯋꯥꯏ ꯁꯪꯉꯝꯃꯅꯤꯀꯣ
ꯃꯥꯏ ꯆꯝꯅꯦ ꯑꯃꯨꯛ ꯄꯥꯎꯔꯔ ꯈꯜꯂꯤꯅꯦ ꯅꯪ ꯑꯃꯃꯨꯛ ꯇꯧꯈꯤꯒꯗ꯭ꯔꯣ
ꯇꯧꯔꯣꯏꯌꯦ ꯀꯥꯗꯥꯏꯗꯒꯤ
ꯀꯩ ꯍꯥꯏꯕ
ꯇꯧꯔꯥꯔꫭꯏꯌꯦ ꯋꯥꯏꯋꯦ
ꯑꯁ ꯊꯕꯛ ꯑꯃ ꯄꯨꯔꯥ ꯂꯩꯕꯒ ꯆꯞ ꯃꯥꯟꯅꯩꯀꫭ
ꯃꯥꯟꯗꯤ ꯃꯥꯟꯅꯗꯦꯗ ꯑꯩ ꯑꯩꯕꯨꯗꯤ ꯀꯩꯝ ꯈꯟꯕꯤꯗꯦ ꯍꯥꯏꯗꯤ ꯈꯟꯅꯦ ꯀꯩꯌꯝꯇꯥ ꯊꯧꯑꫭꯏꯅ
ꯑꯩꯒꯤꯗꯤ ꯅꯦꯠꯁꯨ ꯂꯣꯏꯔꯅꯤꯗꯣ ꯊ꯭ꯔꯤ ꯖꯤꯕꯤ ꯈꯛꯇꯅꯦꯕꯀꯣ ꯊꯥ ꯑꯃꯒꯤ
ꯎꯝ
ꯅꯦꯠ ꯂꯩ
ꯑꯣ ꯋꯥꯏ ꯐꯥꯏ ꯐꯪꯗꯕ꯭ꯔꯣ
ꯅꯦꯠꯋꯥꯛ ꯌꯥꯝ ꯅꯨꯡꯉꯥꯏꯇꯦ ꯑꯗꯨꯗꯣ
ꯋꯥꯏ ꯐꯥꯏ ꯐꯪꯉꯕꯣ
ꯋꯥꯏ ꯐꯥꯕꯨꯗꯤ ꯐꯪꯉꯦꯕꯀꯣ ꯑꯗꯨꯕꯨ ꯅꯨꯡꯉꯥꯏꯇꯕꯗꯣ
ꯈꯪꯗꯦ ꯏꯃꯥꯟꯅꯕꯤꯁꯦ ꯋꯥꯔꯤ ꯁꯥꯔꯒ ꯀꯟ ꯀꯟ ꯁꯥꯟꯅꯩ ꯍꯥꯏꯕ ꯏ ꯀꯥꯔꯅꯤ ꯑꯩꯁꯨ ꯀꯟ ꯀ ꯂꯥꯎꯈꯠꯂꯛꯑꯅꯤ
ꯀꯟ ꯀꯟꯅ ꯂꯥꯛꯑꯣ ꯅꯪꯁꯨ ꯑꯗꯨꯝ ꯉꯥꯡꯅꯁꯨ ꯈꯪ ꯇꯥꯗꯕ꯭ꯔꯣ ꯃꯗꯨ ꯅꯨꯄꯤꯗꯣ
ꯀꯃꯥꯏ ꯉꯥꯡꯗꯧꯔꯤꯒꯦ ꯒ꯭ꯌꯥꯟ ꯇꯥꯗꯦ ꯃꯁꯥ ꯃꯇꫭꯝꯇꯥ ꯑꯩꯉꯣꯟꯗꯕꯨꯗꯤ ꯍꯥꯍꯜꯂꯦ ꯃꯥꯗꯣ
ꯎꯝ ꯃꯩꯇꯩꯂꯣꯟꯗꯤ ꯈꯪꯗꯦꯀꯣ
ꯈꯥꯡꯗꯦ ꯏꯪꯂꯤꯁꯇ ꯐꯥꯎꯅꯩ
ꯎꯝ ꯃꯥꯗꯤ ꯆꯍꯤ ꯀꯌꯥꯃꯨꯛ ꯂꯩꯅꯤ ꯍꯥꯏꯒꯦ
ꯑꯗꯛ ꯎꯝ ꯎꯝ ꯁꯖꯤꯕꯨ ꯀꯥꯂꯦꯟ ꯏꯉꯥ ꯏꯉꯦꯟ ꯊꯥꯋꯜ ꯂꯥꯡꯕꯟ ꯃꯦꯔꯥ ꯍꯤꯌꯡꯒꯩ ꯄꯣꯏꯅꯨ ꯋꯥꯛꯆꯤꯡ ꯐꯥꯏꯔꯦꯟ ꯂꯝꯇꯥ
ꯊꯛꯑꯅꯨꯅꯦ ꯑꯣ ꯑꯣ ꯀꯨꯏ ꯀꯨꯏꯅ ꯂꯩꯈꯤꯗꯧ ꯃꯥꯜꯂꯦꯀꯣ ꯑꯗꯨꯗꯤ ꯀꯨꯏꯈꯤꯅꯤꯅꯦ ꯑꯗꯨꯗꯤ ꯑꯗꯣ ꯃꯥ ꯃꯥ ꯆꯠꯈ꯭ꯔꯗꯤ ꯀꯅ ꯑꯃꯨꯛ ꯂꯥꯛꯑꯅꯤ
ꯈꯪꯗꯦ ꯂꯥꯛꯅꯤꯡꯕ ꯃꯥꯏ ꯂꯥꯛꯆꯔꯁꯅꯨ ꯀꯩꯝ ꯈꯟꯗꯦꯗ ꯑꯩ ꯊꯣꯛꯄ ꯄꯪꯍꯤꯡ ꯍꯤꯡ ꯂꯩ
ꯅꯪ ꯅꯊꯟꯗꯕꯨꯗꯤ ꯂꯩꯔꯦꯀꯣ
ꯍꯣꯏ ꯏꯇꯣꯝꯇꯕꯨꯗꯤ ꯂꯩꯍꯜꯂꯔꯣꯏꯕ ꯃꯣꯏꯗꯣ
ꯇꯣꯉꯥꯟ ꯇꯣꯉꯥꯟ ꯂꯩꯗꯧ ꯁꯔꯨꯛ ꯑꯗꯨꯝ ꯂꯩꯃꯤꯟꯅꯕꯖꯨ ꯐꯔꯦꯗ ꯍꯥꯏꯗꯤ ꯅꯔꯛꯄ ꯀꯩꯒ ꯑꯗꯨꯒꯨꯝꯕꯗꯀꯣ ꯂꯩꯃꯤꯟꯅꯕꯗꯤ ꯐꯕꯅꯦ
ꯁ꯭ꯋꯥꯏꯗ ꯅꯥꯔꯑꯖꯨ ꯁꯦꯕꯥ ꯁꯦꯕꯤ ꯇꯧꯔꯖꯤꯗ ꯇꯨꯃꯤꯟ ꯇꯨꯃꯤꯟꯅ ꯍꯤꯞ ꯂꯩꯔꯦ ꯅꯥꯔꯦꯅ
ꯎꯝ ꯍꯨꯝ
ꯑꯗꯨꯒꯤꯗ
ꯑꯗꯨꯅꯤ ꯂꯩꯃꯤꯟꯅꯕꯅꯗꯤ ꯐꯕꯅꯤ
ꯎꯝ ꯅꯪ ꯂꯏꯔꯤꯛ ꯀꯩꯀꯥ ꯄꯒꯤꯗꯣꯏꯔ
ꯎꯝ ꯉꯥꯏꯍꯥꯛ ꯌꯦꯡꯊꯣꯛꯁꯤꯔ ꯇꯧꯕꯀꯣ ꯉꯁꯥꯏ ꯀꯩꯅꯣ ꯆꯠꯄ ꯀꯥꯟꯗ ꯇꯥꯛꯄꯤꯕ ꯈꯤꯇꯪꯗꯣꯀꯣ ꯑꯗꯨꯒ ꯑꯗꯨꯝ ꯇꯨꯝꯈ꯭ꯔꯅꯤ
ꯍꯣꯏ ꯇꯥꯛꯄꯤꯕꯁꯤꯡꯗꯣ ꯅꯣꯡ ꯅꯣꯡꯃꯒꯤ ꯈꯔ ꯈꯔ ꯑꯗꯨꯃꯥꯏ ꯌꯦꯡꯊꯣꯛꯑꯣ